ꯐ ꯇꯥꯔꯂ ꯏꯕ꯭ꯔꯥ
ꯑꯦꯛꯖꯥ ꯍꯧꯖꯤꯛ ꯃꯥꯛ ꯅꯍꯜꯂ ꯑꯦ ꯑꯦꯛꯖ ꯊꯕ ꯆꯠꯂ ꯀꯣꯏꯗꯤ
ꯑꯣ ꯅꯨꯡꯉꯥꯏꯕ꯭ꯔꯣꯖꯥ
ꯏꯁ ꯅꯨꯡꯥꯏꯗꯦ ꯅ꯭ꯌꯁꯨ ꯌꯥꯝ ꯑꯣꯏꯈ꯭ꯔꯦ ꯕꯗꯤ ꯆꯦꯛ ꯇꯧꯋꯦ ꯃꯤ ꯂꯣꯏꯅꯃ ꯄ
ꯀꯣꯆꯤꯄꯨꯔ ꯄꯔ
ꯑꯩ ꯏꯁ ꯐꯣꯟ ꯄꯨꯁꯤꯟꯕ ꯌꯥꯗꯦ ꯃꯥꯏꯀ꯭ꯔꯣꯗꯤ ꯈꯔ ꯈꯔ ꯄꯨꯁꯤꯜꯂꯦ ꯏꯁ ꯃꯁꯤꯗꯤ ꯀꯣ ꯄꯤ ꯇ ꯑꯣꯦꯒ
ꯑꯗꯨꯅꯨꯡꯉꯥꯏ ꯅꯨꯡꯗꯤ ꯅꯨꯡꯉꯥꯏꯕ꯭ꯔꯥꯅꯦ ꯋꯥ
ꯅꯠꯇꯦ ꯃꯣꯏꯒꯤ ꯇꯣꯄꯤꯛꯇꯣ ꯖꯤ ꯏꯅꯦꯕ ꯁꯣꯁꯦꯜ ꯃꯦꯗꯤꯌꯥꯒꯤ ꯃꯥꯁ ꯑꯦꯟ ꯀꯃ꯭ꯌꯨꯅꯤꯀꯦꯁꯟ ꯁꯣꯁꯦꯜ ꯃꯦꯗꯤꯌꯥꯒꯤ ꯑꯣꯏꯕꯒꯤ ꯑꯗꯨꯝ ꯈꯔ ꯈꯔ ꯑꯣꯟꯗ ꯏꯕ ꯅꯨꯡꯉꯥꯏ ꯃꯗꯨꯒꯤ
ꯑꯥ
ꯇꯦꯟ ꯃꯥꯔꯛꯁ ꯀꯤ ꯑꯃꯗꯤ ꯀꯣꯄꯤ ꯇꯧꯋꯦ ꯑꯇꯣꯞꯄꯁꯤꯡꯗꯤ ꯑꯗꯨꯝ ꯑꯣꯟꯗ ꯏꯌꯦꯒ ꯀꯪꯗꯦ ꯄꯥꯁ ꯇꯧꯒꯦꯔꯥ ꯊꯥꯔꯇꯤ
ꯎꯝ
ꯑꯁ ꯏꯁ ꯁꯤꯒꯤ ꯁꯕꯖꯦꯛꯇꯤ ꯋꯔ ꯋꯥꯗꯦ ꯑꯩ ꯁꯕꯖꯦꯛ ꯑꯅꯤꯕꯨꯅꯦ ꯋꯥ
ꯑꯣ ꯑꯅꯤꯗꯤ ꯊꯥꯈ꯭ꯔꯕ꯭ꯔꯣ
ꯂꯣꯏꯔꯦ ꯉꯁꯤꯅ ꯑꯦꯛꯖꯥꯝ
ꯑꯣ
ꯑꯗꯣ ꯑꯅꯤꯗꯣ ꯅꯨꯡꯉꯥꯏꯇꯕ
ꯑꯣ
ꯃꯣꯏꯅ ꯌꯥꯝ ꯏꯁꯇ꯭ꯔꯤꯛ ꯑꯣꯏꯕꯤꯒꯤ ꯃꯤꯒꯤ ꯑꯦꯛꯖꯥꯝ ꯊꯥꯔꯒ ꯐꯦꯜ ꯇꯧ ꯑꯗꯨ ꯅꯨꯡꯉꯥꯏꯇꯦꯍꯩ
ꯑꯗꯨꯝ ꯊꯥꯕ ꯂꯣꯏꯔꯒ ꯑꯗꯨꯝ ꯄꯩꯁꯥꯗꯨ ꯑꯗꯨꯝ ꯄꯤꯕ꯭ꯔꯥ ꯅꯠꯇ꯭ꯔꯒ ꯀꯃꯥꯏꯅ ꯇꯧꯕ꯭ꯔꯅꯦ
ꯄꯤꯗꯔꯤꯌꯦ
ꯎꯝ ꯑꯥꯏ ꯀꯔꯤ ꯆꯥꯕꯔ
ꯄꯨꯡ ꯃꯥꯉꯥ ꯅꯨꯡꯋꯥꯡ ꯄꯨꯡ ꯃꯥꯉ ꯄꯨꯡ ꯃꯥꯉꯥꯕꯨꯡ ꯃꯥꯏꯔꯦꯟꯒ ꯃꯥꯏꯔꯦꯟꯒꯤ
ꯃꯅꯥꯗꯣ ꯃꯅꯥ
ꯎꯝ ꯅꯪ ꯗꯨꯀꯥꯟꯒ ꯁꯤꯠꯄ꯭ꯔꯥ
ꯌꯥꯏ ꯌꯥꯝꯁꯤ ꯄ ꯑꯣꯏꯗ ꯍꯧꯖꯤꯛꯅ ꯍꯨꯗ ꯉꯅꯥꯏ ꯌꯦꯁꯨ
ꯑꯌꯨꯛ ꯄꯨꯟ ꯊꯥꯠꯂꯦꯀꯣꯜ ꯇꯥꯎꯕ꯭ꯔꯥ
ꯑꯣꯇꯦꯛ ꯁꯔꯥꯏ ꯑꯇꯩ ꯁꯥꯔ ꯂꯥꯛꯑꯦ ꯃꯥꯒꯤ ꯃꯥꯒꯤ ꯅꯨꯡꯉꯥꯏꯇꯦ ꯍꯥꯏꯅ
ꯑꯣ ꯑꯩꯗꯣ ꯇꯨꯝꯕ ꯑꯗꯨꯒꯤ ꯀꯔꯤ ꯂꯩꯕ꯭ꯔꯥ ꯍꯥꯏꯕ ꯃꯇꯥꯡꯗ ꯃꯥꯅ ꯌꯥꯏ ꯍꯥꯏꯕ ꯌꯥꯔꯦ ꯍꯥꯏꯌꯦꯦ ꯅꯪ ꯇꯨꯝꯔꯗꯤ ꯑꯩꯅ ꯍꯧꯖꯤꯛ ꯀꯣꯜ ꯇꯧꯕ ꯃꯇꯝꯗ ꯑꯃꯨꯛ ꯄꯥꯏꯈ
ꯏꯃꯥꯡ ꯑꯗ ꯅꯪ ꯅꯪꯕꯨ ꯃꯪꯕꯗ ꯀꯩꯅꯣ ꯇꯧꯕ ꯃꯔꯛ ꯈꯪꯗꯦ ꯑꯩꯁꯨ ꯍꯥꯏꯕ ꯍꯥꯏꯗꯦ ꯎꯝ ꯃꯥꯅꯤ ꯀꯁꯤꯅꯦꯇꯥ
ꯀꯔꯤꯒꯤ ꯃꯪꯂ ꯀꯣ
ꯈꯪꯗꯦ
ꯑꯗꯨꯒꯤ ꯑꯣꯏꯔꯝꯅꯤ ꯃꯥ ꯑꯌꯨꯛꯇ ꯀꯣꯜ ꯇꯧꯕꯗꯣ
ꯍꯣꯏ ꯃꯥ ꯃꯥꯒꯤ ꯃꯪ ꯅꯨꯡꯉꯥꯏꯇꯦ ꯍꯥꯏꯅ ꯑꯩꯉꯣꯟꯗꯁꯨ ꯇꯦꯛꯁ ꯊꯥꯔꯛꯑꯦ ꯑ ꯚꯣꯏꯁ ꯃꯤꯁꯦꯁ ꯊꯔꯛꯄ ꯑꯍꯣꯏ ꯑꯣ ꯑꯇꯣꯞꯄꯗꯤ ꯃꯥꯒꯤ ꯀꯩꯅꯣ ꯏꯁꯇꯨꯗꯦꯟ ꯑꯃꯒ ꯇ꯭ꯔꯦꯟꯒ ꯐꯝꯃꯤꯟꯅꯩ ꯍꯥꯏꯗꯣ ꯏꯁꯇꯨꯗꯦꯟ ꯑꯃꯗꯣ ꯑ ꯈꯪꯗꯦ ꯃꯣꯏ ꯐꯝꯕ ꯇ꯭ꯔꯦꯟꯗꯣ ꯆꯠꯄ ꯌꯥꯗꯕ ꯇꯔꯥꯟ ꯍꯥꯏꯕ꯭ꯔꯥ ꯍꯥꯏꯕ꯭ꯔ ꯃꯥꯅ ꯍꯥꯏꯕꯗ ꯑꯗꯣ ꯑꯗꯨ ꯂꯦꯡꯕ ꯍꯧꯔꯗꯤ ꯃꯊꯛ ꯃꯈꯥ ꯑꯣꯜꯂꯒ ꯆꯠꯄꯒꯤ ꯃꯁꯥ ꯃꯁꯥ ꯀꯟꯅꯤꯡꯉꯥꯏ ꯀꯩꯅꯣ ꯇꯧꯕ ꯀꯥꯟꯗ ꯃꯥꯒꯤ ꯏꯁꯇꯨꯗꯦꯟ ꯑꯃ ꯃꯥꯅ ꯀꯟꯍꯧꯗꯕ ꯑꯗꯨ ꯃꯥꯒꯤ ꯏꯁꯇꯨꯗꯦꯟ ꯑꯃꯗ ꯁꯤ ꯁꯦ ꯍꯥꯏꯌꯦ ꯑꯗꯣ ꯀꯔꯤ ꯇꯧꯕꯒꯤꯔꯥ ꯀꯣ ꯍꯣꯏ
ꯑꯩ ꯑꯩꯒ ꯃꯥꯒꯤ ꯏꯁꯇꯨꯗꯦꯟꯒ ꯐꯝꯃꯤꯟꯅꯕ
ꯅꯠꯇꯦ ꯃꯥꯒ ꯃꯥꯒ ꯑꯗꯨꯒ ꯅ ꯅꯪꯒꯤꯗꯨꯗꯤ ꯍꯥꯏꯗꯦꯕ ꯃꯥꯒꯤ ꯆꯤꯗꯦꯟꯗꯨ ꯈꯥꯛꯛꯇ ꯍꯥꯏꯌꯦ ꯅꯪ ꯅꯪꯒꯤꯗꯨꯗꯤ ꯈꯪꯗꯦ ꯐꯣꯟꯕꯨꯁꯨ ꯃꯥꯡꯉꯦ ꯐꯣꯟꯕꯨꯁꯨ ꯀꯩꯅꯣ ꯍꯥꯏꯕ ꯍꯥꯏꯇꯦ ꯑꯩꯁꯨ
ꯑꯣ ꯑꯣ ꯄꯥꯏꯗꯅ ꯑꯩ ꯑꯦꯛꯖꯥꯝ ꯆꯠꯄ ꯑꯗꯨꯒꯤꯅꯦ ꯑꯩꯗꯣ ꯈꯔ ꯊꯦꯡꯅꯍꯒꯦ ꯄꯥꯡ ꯑꯁꯤ
ꯎꯝ
ꯑꯦꯠꯇ ꯍꯧꯒꯗ꯭ꯔꯦ ꯑꯦꯛꯖꯥꯝ ꯆꯠꯄꯗꯣ ꯅꯥꯏꯟ ꯈꯔ ꯍꯦꯜꯂꯒ ꯆꯠꯂꯦ
ꯎꯝ
ꯖꯤꯛ ꯃꯥꯡꯅ ꯍꯥꯜꯂ ꯑꯦ ꯑꯗꯨꯏꯅꯦ
ꯑꯩꯈꯣꯏꯒꯤ ꯃꯪꯗ ꯐꯤ ꯁꯥꯔꯒ ꯂꯩꯔꯗꯤ ꯀꯔꯤ ꯇꯧꯏꯦ ꯍꯥꯏꯕ꯭ꯔꯥ
ꯈꯪꯗꯦꯗ ꯑꯩꯈꯣꯏꯗꯤ ꯂꯣꯡꯕꯗꯤ ꯅꯥꯄꯤꯤ ꯁꯥꯕꯔꯥ
ꯑꯩꯒꯤ ꯃꯥꯡꯗꯁꯨ ꯀꯩꯅꯣ ꯏꯃꯥ ꯐꯤ ꯁꯥꯔꯒ ꯂꯩꯕ ꯑꯗꯨꯒꯤ
ꯑ
ꯁ ꯊꯗꯦ ꯃꯥꯏꯕꯁꯨ ꯇ
ꯑꯣ ꯈꯪꯗꯦꯔꯗꯦ
ꯑ
ꯍꯌꯦꯡ ꯍꯌꯦꯡ ꯂꯣꯛꯇꯥꯛ ꯂꯣꯛꯇꯥꯛ ꯆ ꯆꯔ
ꯑꯁ ꯅꯨꯡꯉꯥꯏꯔꯦ ꯅꯣꯏ ꯈꯛꯇ ꯉꯥꯏꯔꯦ ꯅꯨꯡꯉꯥꯏꯕ ꯑꯁ
ꯑꯩ ꯑꯦꯛꯖꯥꯝ ꯊꯝꯃꯤꯟꯅꯕꯗꯣ ꯇꯥꯡꯈꯣꯜ ꯅꯨꯄꯥꯒ ꯊꯝꯃꯤꯟꯅꯩꯕ ꯃꯥꯅ ꯑꯩꯕꯨ ꯄꯤꯛꯁꯨ ꯇꯧꯋꯦ ꯗ꯭ꯔꯣꯞꯁꯨ ꯇꯧꯋꯦ ꯑꯗꯨꯒꯤ ꯃꯥ ꯃꯥꯅ ꯅꯣꯏꯗꯤ ꯑꯦꯛꯖꯥꯝ ꯂꯣꯏꯕꯒꯨꯝꯕꯗ ꯀꯣꯏꯕ ꯆꯠꯇ꯭ꯔꯣ ꯍꯥꯏꯌꯦ
ꯑꯥ
ꯆꯠꯅꯤꯡꯂꯗꯤ ꯑꯩꯉꯣꯟꯗ ꯍꯥꯏꯌꯣ ꯍꯥꯏꯕꯒꯤ ꯂꯣꯛꯇꯥꯛ ꯆꯠꯊꯦ ꯍꯥꯏꯕ ꯑꯩꯅ ꯍꯔꯗꯤ ꯏꯀꯥ ꯑꯗꯨ ꯑꯣꯏꯔꯁꯨ ꯐꯖꯥꯅꯁꯨ ꯇꯤꯟꯅꯕ ꯅꯠꯇꯦ
ꯎꯅ ꯑꯗꯨ
ꯑꯈꯣꯏꯒꯤꯁꯤꯅꯤꯌꯔꯅꯦ ꯍꯥꯏꯌꯦꯦ ꯀꯂꯗ ꯑꯩꯈꯣꯏ ꯂꯥꯛꯄ ꯃꯇꯝꯗ ꯃꯣꯏ ꯂꯣꯏꯕ ꯃꯥꯜꯂꯦ
ꯑꯣꯃ ꯁꯃꯤ ꯍ ꯀꯈꯤ ꯊꯥꯕ ꯋꯥ
ꯎꯝ ꯑꯩꯈꯣꯏ ꯑꯅꯤꯃꯛ ꯃꯤꯒꯤ ꯊꯥꯕ
ꯑꯗꯨꯅꯤꯅ ꯌꯥꯏ
ꯋꯥꯅꯤ ꯈꯥꯔꯇꯅꯥꯠꯇ ꯍꯦ ꯁ꯭ꯝꯁꯤ ꯅꯪꯕꯨꯗꯤ ꯍꯥꯏꯗꯛꯂꯣ
ꯑ
ꯎ ꯎ ꯈꯪꯅꯤꯦ ꯈꯪꯗ ꯃꯥ ꯑꯦꯛꯖꯥꯝ ꯊꯥꯟꯃꯤꯟꯅꯩ ꯍꯥꯏꯕꯗꯨꯗꯤ ꯑꯁ ꯑꯩ ꯏꯊꯟꯗ ꯆꯠꯂꯗꯤ ꯄꯩꯁꯥ ꯌꯥꯝ ꯇꯤꯡꯈ꯭ꯔꯅꯤ
ꯑꯗꯨ ꯀ ꯆ ꯄꯨꯇꯣꯔꯥ
ꯍ ꯑꯣꯛꯇꯣ ꯑꯅꯤ ꯂꯧꯥꯎꯋꯦ
ꯑꯣ ꯑꯣ ꯑꯣ ꯀꯨꯟ ꯀꯨꯟ ꯑꯣꯏꯕ꯭ꯔꯥ ꯅꯠꯇ꯭ꯔꯒ
ꯍꯣꯏ ꯌꯨꯅꯤꯐꯣꯔꯝ ꯍꯥꯞ ꯂꯧꯒ ꯆ ꯑꯗꯨ ꯐꯣꯔꯝ ꯍꯥꯞꯕꯁꯨ ꯑꯗꯨꯝꯗꯏꯟꯇꯤ ꯂꯧꯥꯎꯋꯏꯗ
ꯑꯝ
ꯑꯩꯈꯣꯏ ꯔꯣꯝꯒꯤꯗꯨꯗꯤ ꯍꯟꯗ꯭ꯔꯦꯗꯔꯥ ꯑꯩꯠꯇꯤꯔꯥ ꯑꯗꯨꯝ ꯆꯥꯡꯈ꯭ꯔꯅꯤ
ꯑ ꯌꯥꯝ ꯐꯥꯏ ꯅꯃꯗꯤ ꯀ ꯀꯗꯥꯥꯏ ꯂꯩꯕꯒꯦꯔꯥ
ꯑꯁꯤ ꯑ ꯂ ꯂꯥꯏ ꯂꯑ ꯍꯥꯏ
ꯑꯝ
ꯇꯤꯨ ꯂꯥꯂꯟꯗ ꯂꯌꯦꯦ ꯍꯥꯏꯌꯦ
ꯐꯝꯃꯤꯟꯅꯕꯒꯤꯔ ꯅꯠꯇ꯭ꯔꯒꯁꯨ
ꯃꯦ ꯃꯥ ꯑꯩꯒꯤ ꯑꯦꯛꯖꯥꯝ ꯑꯩ ꯑꯦꯛꯁꯥꯝ ꯊ ꯅꯨꯄꯤꯗꯣ ꯃꯣꯏ ꯇ ꯁ꯭ꯀꯣꯜꯅꯦꯕ ꯑꯗꯣ ꯎꯝ ꯑꯦꯛꯖꯥꯝ ꯊꯥꯕ ꯅꯨꯄꯤꯗꯨꯗ ꯂꯡꯕꯅꯦ ꯃꯣꯏꯒꯤ ꯔꯤꯂꯦꯇꯤꯞꯇ ꯈꯣꯡ ꯅꯨꯄꯤ ꯌꯨꯝ ꯄꯥꯟꯕ ꯃꯥꯜꯂꯦ ꯑꯗꯨꯏꯒꯤ ꯃꯔꯤ ꯊꯣꯛꯄ ꯃꯥꯜꯂꯦ ꯑꯩꯁꯨ ꯑꯦꯛꯖ ꯈꯥꯟ ꯑꯁ ꯃꯥꯒꯤ ꯃꯤꯡ ꯍꯪ ꯍꯥꯎꯗ꯭ꯔꯦ ꯑꯦꯛꯖꯥꯝ ꯊꯥꯕ ꯆꯠꯂꯒ ꯑꯦꯏ ꯀꯣ ꯀꯣꯏꯁꯨꯣ
ꯑꯣ ꯌꯥꯏ
ꯄꯨꯜꯊꯇ ꯃꯨꯝꯃꯠ ꯁꯥꯕꯁꯨ ꯌꯥꯝꯕꯅꯦ ꯃꯥꯁꯨ
ꯈꯪꯗꯦ ꯀꯩ ꯇꯧꯕꯤꯒꯗꯣ ꯅꯪ ꯎ ꯅꯪ ꯅꯨꯡꯉꯥꯏꯇꯦ ꯍꯥꯏꯅ ꯅꯪꯕꯨ ꯈꯛꯇ ꯅꯪꯒꯤ ꯃꯤꯡ ꯅꯪꯒꯤ ꯃꯤꯡ ꯈꯛꯇ ꯄꯜꯂꯒ ꯇꯣꯛꯈ꯭ꯔꯕ ꯑꯃꯗꯤ ꯍꯣꯏꯣꯟꯕꯁꯨ ꯃꯪꯉꯦ ꯑꯗꯨ ꯅꯨꯡꯉꯥꯏꯇꯦ ꯍꯣꯏꯣꯟꯗꯁꯨ ꯁꯉ
ꯑꯥꯡꯗ ꯍꯋꯥꯏ ꯣ ꯁꯅꯥꯕ ꯆꯠꯄ
ꯑꯗꯣ ꯀꯥꯏꯩꯅꯣ ꯄꯩꯁꯥ ꯀꯌꯥ ꯀꯌꯥ ꯀꯥꯏꯩꯅꯣ ꯍꯧꯔꯒ ꯣꯏ
ꯆꯔꯆꯀꯤ ꯆꯠꯅꯦ ꯉꯔꯥꯡꯒꯤꯗꯤ ꯆꯔꯆ ꯌꯨꯠꯀꯤ ꯑꯥꯔꯕꯤ ꯁꯤ ꯁꯤ ꯌꯨꯠ ꯒꯇꯥꯔꯨꯡ ꯌꯨꯠ
ꯉꯥꯏꯔꯅꯨꯡꯉ
ꯅꯍꯗꯤ ꯑꯗ꯭ꯔꯦ ꯃꯤ ꯈꯔ ꯌꯥꯝꯅꯗꯤ ꯑꯩꯠꯇꯤ ꯅꯥꯏꯟꯇꯤꯒꯨꯝꯕ ꯃꯤ ꯌꯥꯝꯗ꯭ꯔꯗꯤ ꯍꯟꯗ꯭ꯔꯦꯠ ꯇꯦꯟ ꯎꯝ
ꯀꯩ ꯑꯃꯨꯛꯁꯨ ꯁꯥꯟꯅꯅꯤꯡꯕ꯭ꯔꯕ ꯄꯩꯁꯥ ꯄꯥꯝꯃꯨꯗ꯭ꯔꯣ
ꯄꯥꯝꯃꯨ ꯍꯣꯏ ꯁꯅꯅꯤꯡꯕ
ꯎꯝ
ꯍꯥꯏꯁꯨ ꯍꯥꯏꯇꯦ ꯑꯗꯨ ꯑꯣꯏꯔꯁꯨ ꯍꯥꯏꯁꯨ ꯍꯥꯏꯩꯇꯦ ꯑꯗꯨ ꯑꯣꯏꯔꯁꯨ ꯁꯅꯥꯅꯤꯡꯕ
ꯄꯁꯥꯗꯂꯥꯏꯇ ꯍꯥꯏ ꯑꯗꯨ ꯕꯣꯜꯗꯤ ꯑꯗꯨꯝ ꯁꯅꯕ ꯆꯠꯂꯦ
ꯍꯣꯏ ꯕꯣꯁ ꯁꯥꯟꯅꯕꯗꯣ ꯃꯔꯛ ꯃꯔꯛꯇ ꯐ꯭ꯔꯤꯗ ꯆꯠꯄ ꯑꯗꯨꯒꯤꯅꯦ
ꯑ
ꯑꯩꯈꯣꯏ ꯄꯩꯁꯥ ꯄꯤꯕꯗꯣ ꯅꯨꯃꯤꯠ ꯑꯅꯤꯒꯨꯝꯕ ꯈꯛꯇ ꯑꯣꯏꯔꯝꯅꯤ ꯑꯗꯨꯁꯨ ꯐꯤꯐꯇꯤꯒꯨꯝꯕ
ꯎꯝ
ꯐ꯭ꯔꯤꯗꯁꯨ ꯆꯠꯂꯦ ꯅꯍꯥꯟꯁꯨ ꯁꯤꯕꯤ ꯀꯥꯏꯂꯣꯡꯗ ꯐ꯭ꯔꯤꯒꯤꯅꯦ ꯆꯠꯄꯗꯣ ꯍꯣꯏ ꯉꯔꯥꯡꯁꯨ ꯐ꯭ꯔꯤꯒꯤꯅꯦ
ꯅꯨꯡꯉꯥꯏꯔꯦ ꯅꯨꯡꯉꯥꯏꯔꯦ ꯂꯣꯏꯁꯦ
ꯈꯪꯗꯦ
ꯎꯝ ꯊꯥꯟꯗ ꯍꯧꯖꯤꯛꯀꯤ ꯅꯪꯁꯨꯣ ꯅꯪ ꯇꯨꯡ ꯉꯁꯤ ꯌꯥ ꯀ꯭ꯔꯅꯤ ꯀꯜꯂ ꯌꯥ
ꯈꯪꯗꯦ ꯏꯕꯥ ꯗ꯭ꯌꯨꯕꯨ ꯀꯣꯜ ꯇꯧꯔꯒ ꯀꯣꯜ ꯇꯧꯕ ꯅꯨꯃꯤꯠꯇꯣ ꯌꯥꯒꯦꯔꯥ ꯍꯥꯏꯔꯒ ꯁꯤꯒꯤ ꯋꯥꯔꯤ ꯁꯥꯕ ꯒꯤ ꯃꯥꯂꯦ
ꯑꯣ ꯁꯥꯕ ꯌꯥꯗꯕꯅꯦ ꯍꯣꯏ ꯃꯃꯤꯡ ꯍꯥꯏꯒꯅꯨ ꯃꯜꯂꯅꯤꯅ
ꯎꯝ
ꯅꯣꯛꯑꯣ ꯑꯁ ꯌꯥꯝ ꯁꯥꯕ꯭ꯔꯥ ꯅꯣꯏꯗ
ꯑꯩ ꯌꯥꯝ ꯁꯥꯏ ꯃꯄꯥꯟ ꯊꯣꯛꯄ ꯌꯥꯗꯦ
ꯌꯥꯝ ꯁꯥꯏꯌꯦ ꯁꯤꯔꯁꯨ ꯑꯦꯛꯖꯥꯝ ꯊꯥꯕ ꯆꯠꯄꯗꯣ ꯑꯁ ꯂꯣꯏꯔꯦ ꯒꯥꯔꯤ ꯃꯅꯨꯡꯗ
ꯒꯥꯔꯤ ꯃꯆꯥꯗ ꯀꯩꯅꯣꯒꯨꯝꯕ ꯆꯠꯂꯗꯤ ꯑꯥ ꯀꯥꯈ꯭ꯔꯅꯤ
ꯑꯩꯗꯤ ꯒꯥꯔꯤ ꯃꯆꯥꯅ ꯈꯔ ꯅꯨꯡꯉꯥꯏꯌꯦꯦ ꯅꯨꯡꯁꯤꯠ ꯑꯗꯨꯝ ꯂꯥꯛꯑꯦꯅ ꯒꯥꯔꯤ ꯃꯆꯥꯗꯗꯤ ꯁꯥꯕ ꯁꯥꯕ ꯈꯪꯗꯝꯕꯅꯦ
ꯅꯨꯡꯁꯤꯠꯄꯨ ꯍꯥꯏꯔꯅꯨ ꯅꯨꯡꯁꯥꯗꯨꯅ ꯌꯥꯗ꯭ꯔꯦ ꯀꯥꯈ꯭ꯔꯅꯤ